ꯇꯥꯢꯌꯦ
ꯇꯗ꯭ꯔꯤꯕꯣ
ꯒ꯭ꯔꯨꯞꯇ ꯋꯥꯊꯤ ꯇꯧꯕꯗ ꯅꯣꯡ ꯐꯔꯥ ꯇꯧꯕꯧꯕꯅ ꯀꯣꯏꯔꯥꯎ ꯂꯥꯎꯕ
ꯅꯪꯒꯗꯤ
ꯆꯥꯈ꯭ꯔꯕ ꯅꯠꯇ꯭ꯔꯣ
ꯍꯥꯥ
ꯆꯥꯛ ꯆꯥꯈ꯭ꯔꯕ ꯅꯠꯇ꯭ꯔꯣ
ꯑ ꯉꯁꯥꯏꯅ ꯂ ꯃꯅ
ꯎꯝ ꯎꯝ ꯎꯝ ꯋꯥꯔꯤ ꯁꯥꯕꯗ ꯆꯥꯛ ꯑꯃꯨꯛ ꯂꯥꯎꯔꯝꯅꯤ
ꯎꯝ
ꯅꯆꯤꯟꯗꯣ ꯑꯗꯨꯝ ꯂꯦꯡꯉꯒ ꯂꯦꯞꯇꯅ ꯂꯦꯡꯉꯒ ꯂꯩꯕꯗꯨꯗꯤ
ꯋꯥꯏꯔ ꯆꯤꯟꯗ ꯋꯥꯔ
ꯎꯝ ꯑꯣꯏꯔꯝ
ꯀꯩꯗꯧꯔꯤꯅ
ꯑꯩꯗꯤ ꯇꯨꯡꯒꯦ ꯇꯔꯦ ꯅꯪꯒꯣꯅ ꯕꯤꯖꯤ ꯌꯥꯝ ꯑꯣꯏꯗꯕꯗꯣ
ꯐꯅꯦ ꯍꯧ
ꯇꯂꯣ ꯇꯂꯣ
ꯅꯄ ꯑꯩ ꯂꯩꯗ
ꯎꯝ
ꯀꯅꯥ ꯀꯅꯥ ꯂꯩꯒꯦ
ꯎꯝ ꯏꯅꯦ ꯏꯟꯆꯥꯁꯤꯡꯗꯤ ꯌꯥꯝ ꯆꯥꯅ ꯌꯦꯉꯦ ꯍꯧꯖꯤꯛꯐꯥꯎ ꯎꯝ ꯑꯩꯒꯤ ꯇ ꯏꯕ ꯀ
ꯐꯦꯟ ꯊꯥꯕ꯭ꯔ ꯅꯪ
ꯑꯦ ꯅꯉꯣꯟꯗꯒꯤ ꯑꯣꯏꯔꯃꯤꯅꯦ
ꯀꯔꯤ ꯃꯈꯣꯟꯅꯣꯁꯦ
ꯅꯉꯣꯟꯗꯒꯤ ꯑꯣꯏꯔꯒ
ꯌꯥꯔꯦ
ꯅꯉꯣꯟꯗꯒꯤ ꯅꯠꯇ꯭ꯔꯣ ꯀꯥꯏꯩꯅꯣꯗꯨꯗꯤ
ꯔꯦꯗꯤꯑꯣ ꯅꯦꯠꯋꯥꯛ ꯅꯨꯡꯉꯥꯏꯇꯕꯒꯨꯝ ꯇꯧꯅꯤ ꯇꯔꯦ ꯇ꯭ꯔꯦ ꯇꯦ ꯇ ꯀꯃꯥꯏꯅ ꯍꯥꯏꯗꯣꯏꯅꯣ ꯇꯧꯗ꯭꯭ꯔꯔꯤꯗ ꯍꯧꯖꯤꯛꯄꯗꯤꯡ ꯈꯝꯄꯥꯛ ꯅꯪ ꯅꯪ
ꯅꯪꯒꯤ ꯊꯨꯟꯗꯨꯗ ꯈꯣꯝꯄꯥꯛꯅ ꯀꯥꯎꯔꯛꯀꯅꯤ
ꯌꯥ ꯀꯥꯎꯅꯤꯡꯕ꯭ꯔꯣ
ꯀꯥꯎꯅꯤꯡꯉꯦ ꯂꯥꯛꯑꯣ
ꯑ
ꯀꯥꯎꯅꯤꯡꯉꯦ ꯂꯥꯛꯑꯣ
ꯅꯣꯟꯗ ꯍꯜ ꯀꯥꯎꯗꯦ
ꯝꯒꯗꯔꯦꯕ
ꯎꯝꯝ ꯂꯩꯅꯦ
ꯀ ꯑꯃ ꯀ
ꯌꯥꯔ ꯑꯪꯀꯜꯅꯤ
ꯆꯦꯡ ꯆꯦꯡ ꯅꯠꯇꯅ ꯐꯧꯕ꯭ꯔꯥ ꯑꯗꯨꯝꯕ ꯊꯥꯡꯕꯕ ꯉꯗ꯭ꯔꯥ
ꯍꯥꯎꯕꯣꯔꯥꯃ ꯑꯗꯨꯗꯤ ꯉꯝꯔꯣꯏꯍꯦ ꯅꯪꯁꯨ
ꯑꯗꯨꯗꯤ ꯌꯥꯝ ꯁꯣꯜꯂꯦ ꯑꯩ ꯑꯩ ꯊꯥꯡꯉꯦ
ꯅꯪꯗꯤ ꯅꯪ ꯊꯥꯡꯉꯦꯕ
ꯑꯗꯨꯅꯦ ꯑꯩꯗꯤ ꯑꯅꯤ ꯊꯥꯡꯉꯦ ꯅꯪ ꯑꯃ ꯐꯥꯎ ꯉꯝꯗꯕ ꯑꯩꯉꯣꯟꯗ ꯉꯝꯒꯅꯤ ꯀꯥꯏꯅ ꯌꯥꯔꯦ ꯄꯛꯇ꯭ꯔꯦ ꯑꯗꯨꯗꯤ ꯍꯦꯛ ꯍꯟꯕꯂ
ꯑꯩꯗꯤ ꯈꯨꯠ ꯑꯃꯃꯝꯗ ꯑꯅꯤ ꯑꯅꯤ ꯊꯥꯡꯉꯦꯕ ꯑ
ꯌꯥꯝ ꯌꯥꯝꯅ ꯀꯟꯕ ꯇꯥꯔꯅꯤ
ꯑꯩꯗꯤ ꯀꯥꯥꯟꯕꯅꯤꯅꯦ ꯑꯟꯒꯅ ꯀꯥꯥꯟꯕꯅꯤꯅꯦ
ꯀꯂꯥ ꯁꯔꯥ
ꯎꯝ ꯄꯨꯟꯅꯁꯤꯂ ꯅꯪꯗꯤ ꯑꯩ ꯈꯨꯠꯇꯒꯤ ꯂꯥꯏ ꯂꯥꯏꯅ ꯊꯨꯒꯅꯤ ꯍ
ꯋꯥꯦꯗꯤ ꯌꯥꯝꯃꯤꯀ
ꯎꯝ
ꯑꯩ ꯑꯩ ꯀꯀꯜꯁꯦ ꯅꯪꯗꯕꯅꯦ ꯈꯪ ꯈꯪꯉꯀꯥꯟꯗꯗꯤ ꯑꯩ ꯈꯟꯕ ꯃꯑꯣꯡꯗ ꯑꯁꯇꯥꯅ ꯈꯪꯉꯗꯤ ꯅꯪ ꯀꯤꯗꯣꯏꯅꯤ ꯍꯌꯦꯡ ꯋꯥꯏ
ꯀꯖꯤꯒꯤ ꯀꯤꯕꯤꯗꯣꯏꯅ ꯑꯩꯅ ꯅꯉꯣꯟ ꯂꯩꯔꯁꯨ ꯀꯤ ꯀꯔꯣꯏ
ꯑꯩ ꯑꯩ ꯀꯜꯂꯤꯒꯦ ꯑꯩ ꯀꯟꯕꯗꯣ ꯅꯪ ꯀꯣ ꯀꯤꯗꯦꯅꯦꯕ
ꯑ ꯈꯥꯏꯗꯏꯅꯦ
ꯑꯩ ꯀꯅꯥ ꯍꯥꯏꯅꯣ
ꯑꯗꯨꯝ ꯅꯣꯛꯑꯦ ꯍꯥꯏꯕ ꯅꯠꯇ꯭ꯔꯕ
ꯅꯣꯡꯁꯨ ꯄꯂꯟꯗꯤ ꯀꯗꯅ
ꯑꯩ ꯐꯣꯟꯁꯤꯦ ꯑꯃꯨꯛ ꯀꯥꯏꯗ
ꯅꯪ ꯈꯨꯅꯥꯎꯁꯤꯗꯤ ꯐꯨꯅꯤꯡꯉꯤ
ꯍꯨꯍꯦ
ꯑꯣꯐꯕꯤꯒ
ꯉꯁꯤ ꯌꯥꯎꯕ꯭ꯔꯣ ꯑꯩ ꯀꯅꯥꯁꯦ
ꯔꯁꯤꯌꯥ ꯌꯥꯎꯗꯦ ꯔꯁꯤꯌꯥ ꯌꯥꯎꯗꯕꯩꯅꯦ ꯐꯨꯅꯤꯡꯉꯤꯗꯣ ꯔꯁꯤꯌꯥ ꯌꯥꯎꯗꯤ ꯀꯃꯥꯏꯅ ꯐꯨꯗꯣꯏꯅꯣ ꯌꯥꯝ ꯅꯨꯡꯁꯤꯌꯦ ꯌꯥꯝ ꯅꯨꯡꯁꯤꯌꯦ ꯀꯣꯟꯅꯤꯡꯉꯦ ꯍꯥꯏꯗꯤ
ꯑ ꯑ ꯐꯅꯤꯕ
ꯐꯨꯂ ꯅꯩꯅꯅꯤ ꯀꯥꯏꯅ
ꯎ ꯍꯥꯏꯗꯤ ꯑꯩ ꯈꯣꯟꯖꯦꯜꯁꯦ ꯌꯥꯝ ꯅꯨꯡꯁꯤ ꯍꯥꯏꯔ ꯀꯥꯟꯁꯤꯗ
ꯑ
ꯅꯪꯗꯤ ꯑꯣꯐꯨꯅꯤꯡꯕ
ꯎꯝ ꯑ ꯅꯪꯅꯁꯨ ꯏꯐꯣꯇꯣ ꯎꯝ ꯇꯥꯕ ꯅꯨꯡꯉꯥꯏ ꯍꯥꯏꯔꯣ ꯇꯩꯩꯅꯗꯤ ꯑꯁ ꯅꯪ ꯈꯨꯣꯟꯅꯨꯡꯣꯡꯁꯤꯗꯤ ꯀꯔꯤ ꯈꯨꯣꯟꯅꯅꯨꯡꯅꯣ ꯀꯤꯕ ꯑꯃ ꯌꯥꯎꯋꯦ ꯑꯗꯨꯃꯥꯏꯅ ꯍꯥꯏꯅꯕꯅꯦ ꯅꯪ ꯈꯛꯇꯅꯤ ꯅꯨꯡꯁꯤ ꯍꯥꯏꯕꯅ
ꯎꯝ ꯑꯃꯨꯛ ꯅꯣꯛꯑꯣꯅꯦ ꯑꯗꯨꯗꯤ
ꯅꯪꯅ ꯅꯣꯛꯎ ꯍꯥꯏꯔꯒ ꯑꯩꯅ ꯅꯣꯛꯒꯗꯕ ꯃꯤ ꯃꯥꯟꯕ꯭ꯔꯣ ꯆꯩ ꯌꯥꯒꯦ ꯅꯄꯔꯥ
ꯎꯝꯄꯣ
ꯁꯤꯗꯤ ꯈꯂ ꯆꯍꯤ
ꯍꯅ ꯍꯟꯒꯦ ꯨꯑꯣ
ꯑꯩꯥꯏ ꯆꯩ ꯍꯌꯦꯡ ꯋꯥꯏ ꯅꯣꯏꯗ ꯌꯨꯝ ꯄꯥꯜꯂꯀꯥꯟꯗ ꯆꯩ ꯑꯗꯨꯝ ꯀꯟꯒꯅꯤ ꯀꯜꯂꯤꯕ ꯑꯗꯨꯝ ꯈꯣꯝꯃꯦꯕ ꯍꯧꯖꯤꯛꯁꯨ ꯑꯃꯨꯛ ꯈꯣ ꯃꯟ
ꯑꯗꯤꯀꯣ ꯑꯩ ꯍꯔꯣꯏꯒꯤ ꯆꯩꯁꯤ ꯆ ꯆꯥꯔꯣꯏ ꯍꯥꯏꯗꯤ
ꯀꯌꯥ ꯑꯃꯨꯍꯒꯦꯅ
ꯑꯩ ꯅꯨꯄꯥꯅ ꯌꯥꯝ ꯅꯨꯡꯁꯤꯅ ꯂꯨꯅ ꯇꯧꯕꯤꯗꯣꯏꯅꯦ
ꯇꯧꯔꯗꯤ ꯐꯩ ꯅꯠꯇ꯭ꯔꯒꯅ ꯐ ꯆꯥꯕ ꯃꯤ ꯌꯨꯝ ꯄꯥꯟꯁꯤ ꯂꯔꯗꯤ ꯅꯨꯡꯇꯤ ꯁꯍꯤ ꯁꯥꯗ
ꯑꯩ ꯆꯥꯒꯗꯕ ꯁꯨꯔꯨꯕꯗꯤ ꯑꯩ ꯌꯨꯝ ꯄꯥꯟꯗꯕꯤꯗ ꯂꯩꯖꯔꯒꯦ
ꯂꯣꯣ ꯅꯪ ꯑꯗꯨꯃꯥꯏꯅ ꯇꯧꯔꯦ ꯍꯥꯏꯔꯒꯗꯤ ꯀꯩꯅꯣ ꯍꯌꯦꯡꯋꯥꯏ ꯁꯨꯃꯥꯏꯅ ꯇꯧꯔꯗꯤ ꯅꯣꯏ ꯃꯥꯟ ꯇꯥꯟꯈꯤꯗꯣꯏꯅꯦ ꯄꯂꯔꯣ ꯃꯇꯝ ꯌꯧꯔꯦ ꯌꯨꯝ ꯄꯥꯟꯕ ꯃꯇꯝꯅꯤ ꯅꯉꯣꯟꯗ ꯇꯥ ꯑꯗꯨ ꯃꯤꯁꯨ ꯁꯤꯄꯤꯗ
ꯎꯝ ꯑꯩꯈꯣꯏ ꯏꯃꯜ ꯀꯩ ꯇꯥꯟꯗꯣꯏꯕ
ꯇꯥꯡꯉꯗꯅꯦ ꯃꯤ ꯃꯁꯨ ꯎꯅꯤꯡꯗꯦꯅꯦꯃ ꯀꯔꯤꯒꯤꯅꯣꯅꯦ
ꯎꯝ ꯑꯗꯣ ꯏꯆꯦ ꯍꯏꯁꯨ ꯂꯩꯌꯦ
ꯅꯣꯏꯁꯦꯅꯃꯅ ꯑꯃ ꯅꯅꯥꯎꯟꯄꯤꯤꯅ ꯑꯃ
ꯁꯠꯇ ꯑ ꯇꯟꯕꯤꯤꯔ
ꯎꯝ ꯅꯣꯏ ꯅꯣꯏ ꯅꯨꯄꯤ ꯀꯌꯥꯅꯦ ꯃꯉꯥ ꯍꯥꯏ ꯃꯔꯤ ꯍꯥꯏꯔꯣ
ꯃꯔꯤ
ꯀꯥ
ꯎꯝ
ꯑꯩꯒꯤ ꯑꯃ ꯂꯧꯔꯒꯦ ꯅꯣꯏ ꯆꯦꯔꯥ ꯂꯟꯗꯟ ꯄꯦꯔꯥꯜ
ꯅꯨꯄꯤ ꯃꯁꯥꯅ ꯌꯥꯎꯔꯗꯤ ꯑꯗꯨꯝ ꯌꯥꯔꯦ
ꯅꯣꯏ ꯆꯦꯔ ꯍꯥꯏꯗꯕꯤꯕꯥ
ꯅꯪ ꯑꯣꯏꯅꯅ ꯍꯩꯅꯖꯔꯣ
ꯍꯥꯏꯅꯕꯤ ꯑꯩꯒꯤ ꯅꯝꯕꯔꯁꯨ ꯂꯩꯗꯅ
ꯎꯝꯕ ꯅꯝꯕꯔ ꯄꯤꯔꯛ ꯑꫭ ꯍꯥꯏꯕ꯭ꯔꯣ
ꯍꯣꯏ ꯎ ꯍ ꯅ
ꯎꯝ
ꯅꯣꯏ ꯃ ꯊꯥꯡꯅꯦ
ꯀꯔꯤ
ꯕꯕꯗ
ꯑꯦ ꯍꯥ
ꯅꯁꯨ ꯅꯨꯄꯤꯁꯦ ꯑꯃ ꯂꯧꯔꯒꯦ ꯀꯥꯏꯅ
ꯅꯪꯅ ꯉꯥꯡꯕꯁꯨ ꯇꯥꯕꯤꯔꯣꯏ ꯏꯃꯥꯅ
ꯌꯥꯝ ꯑꯗꯨ ꯅꯪ ꯚꯨꯕꫭꯛꯇ ꯌꯥꯝ ꯁꯥꯊꯤꯔ ꯃꯥꯂꯦ
ꯏꯕꯣꯛꯀꯤ ꯏꯕꯣꯛꯀꯤ ꯈꯣꯟꯖꯦꯜꯁꯦ ꯑꯗꯨꯝ ꯃꯤꯒ ꯋꯥꯔꯤ ꯁꯅ ꯀꯥꯟꯗ ꯑ ꯏꯃꯥꯟꯕꯤ ꯁꯥꯟꯅꯔ ꯀꯥꯟꯗ ꯏꯃꯥꯟꯕꯤꯅ ꯅꯨꯄꯥꯒ ꯂꯩꯕ꯭ꯔꯥ ꯅꯪꯁꯦ ꯑꯗꯨꯝ ꯉꯥꯏꯔꯕꯅꯦ ꯅꯨꯞꯒꯤ ꯈꫭꯟꯖꯟ ꯃꯟꯂ‌ꯦꯌ‌ꯦ
ꯐꯥꯟꯐꯥ ꯔ ꯃꯤ ꯌꯨꯝ ꯄꯥꯜꯂꯤ ꯍꯥꯏꯕ ꯌꯥꯗ꯭ꯔꯣꯅꯪ
ꯑꯗꯨꯃꯥꯏꯅ ꯍꯥꯏꯗꯣꯏꯕ ꯎꯝ
ꯍꯥꯏꯗꯏꯅꯦ ꯍꯣꯏ ꯍꯣꯏ ꯌꯨꯝ ꯄꯥꯂꯦ ꯑꯩꯒꯤ ꯂꯨꯄꯥ ꯈꯨꯣꯟꯁꯦꯅꯦꯅ ꯌꯥꯗ꯭ꯔꯣ
ꯑꯩ ꯍꯥꯏ ꯍꯧꯗ꯭ꯔ‌ꯦꯅ‌ꯦ
ꯑ ꯃꯊꯪꯗꯗꯤ ꯁꯨꯃꯥꯏꯅ ꯍꯥꯏꯔꯒꯗꯤ ꯑꯗꯨꯃꯥꯏꯅ ꯍꯥꯏꯌꯨꯀꯣ
ꯎꯝ ꯐꯌꯦ ꯇꯅꯅ ꯍ ꯑꯣ ꯎ ꯍꯌ‌ꯦꯡꯗꯤ ꯏꯪꯈꯣꯟ ꯆꯠꯄ ꯌꯥꯏ ꯇꯨꯅꯤꯡ ꯍꯥꯎꯔꯦ ꯈꯔ ꯈꯔ
ꯂꯥꯎ ꯀꯣꯟꯕꯤꯗꯤꯅ
ꯅꯨꯄꯤ ꯑꯗꯨꯊꯕ ꯄꯥꯝꯃꯤ ꯑꯩ ꯖ ꯂꯥꯛꯏ
ꯀꯔꯤ
ꯅꯪ ꯅꯨꯄꯤ ꯑꯇꯣꯞꯄ ꯄꯥꯝꯃꯤ ꯍꯥꯏꯕ ꯑꯩ ꯂꯥꯛꯑꯣꯏꯕ
ꯅꯪꯁꯨ ꯑꯇꫭꯝ ꯐ ꯑꯣꯏꯁꯨ ꯌꯥꯅ
ꯀ꯭ꯔꯤ ꯇꯥꯅꯤꯡꯗꯦ ꯇꯥꯅꯤꯡꯗꯦ ꯑꯗꯨꯏꯒꯤꯅꯦ ꯌꯥꯝ ꯂꯥꯛꯏꯦ
ꯑ ꯑꯩ ꯅꯨꯄꯤ ꯑꯅꯤ ꯂꯧꯗꯣꯏꯅꯦ ꯅꯪ ꯑꯇꯣꯝꯕꯤ ꯑꯣꯏꯍꯜꯂꯒꯦ
ꯑꯁ ꯑꯩ ꯑꯇꯣꯝꯒꯤ ꯈꯤꯇꯇꯗ ꯄꯨꯅꯤꯡꯗꯦ
ꯑꯗꫭ ꯑꯍꯟ ꯑꯍꯟꯗꯤ ꯄꯥꯝꯕꯔ
ꯑꯍꯟꯁꯨ ꯄꯝꯗꯤ
ꯑꯗꯨꯗ ꯅꯪ ꯑꯅ ꯑꯣꯏꯍꯜꯂꯒꯦ ꯑꯃꯗꯨꯅ ꯑꯇꯣꯞꯄꯗꯤ ꯑꯣꯏꯍꯜꯂꯒꯦ ꯀꯁꯦ
ꯑꯩꯒꯤ ꯅꯨꯄꯥꯗꯤ ꯑꯩꯒꯤ ꯈꯛꯇ ꯑꯣꯏꯒꯗꯕ
ꯅꯪ ꯃꯊꯟꯇ ꯂꯩꯕ ꯅꯨꯡꯉꯥꯏꯔꯣꯏ ꯑꯅꯤ ꯄꯨꯁꯤꯜꯂꯒ ꯍꯥꯏꯕꯅꯤꯅꯦ
ꯇꯥꯕꯣ
ꯇꯥꯏꯅ
ꯣ ꯑꯩꯒꯤ ꯅꯨꯄꯥꯗꯤꯀꯣ
ꯎꯝ
ꯑꯩꯒꯤ ꯈꯥꯛꯇ ꯑꯣꯏꯒꯗꯕꯅꯦꯕ ꯃꯤ ꯑꯅꯤꯒꯤ ꯑꯣꯏꯕ ꯌꯥꯔꯣꯏ